ꯑꯆꯥ ꯆꯥꯕ ꯂꯣꯢꯔꯕꯣ꯫
ꯆꯗ꯭ꯔꯔꯤꯖ
ꯃꯣꯏ ꯑꯅꯤꯗꯣ ꯑꯁꯤ ꯁ꯭ꯀꯨꯜꯗ ꯆꯠꯀꯦ ꯍꯥꯏꯌꯦꯦ ꯑꯩꯠꯠꯅꯤꯥꯏ ꯇꯝꯕꯦ
ꯎꯝ
ꯑꯗꯣ ꯑꯁꯤ ꯃꯁꯥ ꯃꯁꯥꯅꯕꯤ ꯃꯅꯥꯎꯅꯨꯄꯥ ꯅꯨꯄꯥꯒꯤ ꯁ꯭ꯀꯨꯜꯗꯣ ꯗꯣ ꯂꯨꯀꯁꯨ ꯂꯨ ꯑꯩꯈꯣꯢ ꯑꯅꯤꯕꯨ ꯀꯥꯎꯕ ꯂꯥꯛꯀꯅꯤ ꯑꯗꯨꯗ ꯑꯩꯗꯣ ꯀꯣ ꯄꯥꯏꯈꯠꯇꯕ ꯍꯧꯞꯀꯠꯄꯇ ꯉꯥꯏꯔꯤꯑꯕ ꯍꯧꯞꯀꯠꯂꯒ ꯃꯥ ꯐꯣꯟ ꯍꯦꯛ ꯌꯦꯡꯕ ꯃꯇꯝꯗ ꯂꯥꯛꯂꯒ ꯀꯥꯎꯁꯤ ꯃꯥꯁꯨ ꯇꯜꯂꯦ ꯍꯥꯏꯕꯗꯣ ꯈꯔ ꯅꯪꯥꯏꯗꯦꯅ ꯑꯗꯤ ꯇꯗ ꯇꯂꯦꯕꯃꯒ ꯑꯠꯄꯗꯪ ꯍꯥꯏ
ꯍꯣꯏ ꯁꯨꯃꯥꯏꯅ ꯇꯥꯎꯅꯤ ꯆꯥꯛꯁꯨ ꯆꯥꯗꯦ ꯀꯔꯤ ꯊꯕꯥꯛ ꯁ꯭ꯀꯨꯜꯗ ꯀꯔꯤ ꯊꯕꯥꯛ ꯂꯥꯛꯑꯦꯁꯦ
ꯈꯪꯗꯦ ꯈꯨꯝꯗꯦ ꯑꯩꯁꯨ ꯑꯁꯤ ꯆꯦꯒꯨꯝꯕ ꯄꯤꯅꯤꯡꯉꯥꯏ ꯂꯥꯏꯔꯝꯕꯒꯤ ꯑꯣꯏꯕ ꯌꯥꯏꯨ ꯇ ꯆꯦ ꯄꯥꯏꯅ ꯂ
ꯑꯣ ꯑꯩꯒꯤ ꯅ ꯅꯨꯄꯥ ꯅꯣꯢꯒꯤ ꯆꯦꯁꯨ ꯂꯥꯛꯑꯦ ꯍꯥꯢꯕꯅꯤ ꯑꯗꯨꯒ ꯃꯥꯔꯛꯁꯤꯠ ꯂꯥꯛꯇꯕꯒꯤ ꯉꯥꯢꯔꯦ ꯃꯁꯤꯂꯑꯗꯤꯦ ꯑꯃꯨꯛꯀ ꯑꯃ ꯑꯃ ꯑꯃꯃꯝ ꯈꯛꯇ ꯂꯥꯎꯊꯣꯛꯑꯗ ꯇꯥꯜꯂꯦꯕꯀꯣ ꯑꯗꯨꯒ ꯂꯥꯎꯕꯗ ꯄꯨꯂꯥꯞ ꯂꯥꯎꯅꯤꯡꯕ ꯅꯍꯥꯟ
ꯎꯝ
ꯃꯣꯏꯒꯤ ꯁꯥꯔ ꯑꯃ ꯑꯩꯈꯣꯏ ꯏꯃꯥꯟꯅꯕꯤꯒꯤ ꯃꯕꯨꯡꯗꯣ
ꯑꯥ
ꯇꯧꯔꯥ ꯑꯦ ꯆꯦꯗꯣ ꯂꯥꯛꯑꯦ ꯂꯥꯎꯕ ꯂꯥꯛꯑꯣꯅ
ꯑ
ꯑꯗꯨꯒ ꯃꯥꯛꯁꯤꯠꯇꯤ ꯂꯥꯛꯇ꯭ꯔꯤꯌꯦ ꯍꯥꯏꯔꯛꯑꯦ ꯅꯥꯔꯥꯀꯥꯟꯗ ꯃꯥꯅ ꯍꯥꯏꯔꯛꯀꯦ ꯍꯥꯏꯌꯦꯕ
ꯑꯣ ꯊꯦꯡꯅ ꯂꯥꯛꯇꯤ ꯂꯥꯛꯄꯅꯦꯗ ꯑꯈꯣꯢꯒꯤꯗꯨꯗꯤ
ꯑꯣꯢ ꯎꯝ ꯄꯨꯂꯥꯞ ꯂꯥꯎꯕꯅ ꯅꯨꯡꯉꯥꯢꯕꯀꯣ ꯇꯨ ꯃꯝꯃꯝꯂꯥ ꯍꯧꯖꯤꯛ ꯇꯦꯚ ꯃꯔꯨꯁꯨ ꯑꯣꯏꯗꯕꯅꯤꯅ ꯀꯣ ꯂꯥꯎꯔꯦ ꯈꯟꯅ ꯑꯩꯁꯨ ꯃꯉꯣꯟꯗ ꯇꯦꯛꯁ ꯔꯥꯛꯀꯦꯅ ꯈꯟꯕꯅꯦ ꯀꯥꯎꯋꯦ꯫ ꯍꯧꯖꯤꯛ ꯍꯥꯢꯔꯛꯄꯗ ꯅꯤꯡꯁꯤꯡꯉꯦ ꯃꯨꯛ꯫
ꯑꯣ
ꯈꯪꯗꯦ ꯍꯧꯖꯤꯛ ꯋꯥꯔꯜ ꯀꯞ ꯂꯩꯕꯥꯒꯤꯔꯥ ꯈꯪꯗꯦ ꯑꯗꯨꯝ ꯊꯕꯥꯛꯀ ꯆꯤꯟꯕꯒꯨꯝ ꯇꯥꯎꯋꯤꯗ
ꯎꯝ
ꯕꯣꯜ ꯑꯃꯨꯛ ꯌꯦꯡꯉꯦ ꯑꯃꯨꯛ ꯇꯨꯝꯃꯦ ꯁꯨꯃꯥꯢꯅ ꯇꯥꯎꯋꯦꯗꯅ꯫ ꯑꯩꯈꯣꯏꯁꯦ ꯑꯩ ꯅꯍꯥꯟꯗꯤ ꯁꯨꯃꯥꯏꯅ ꯃꯦꯠꯁ ꯈ꯭ꯔꯥꯗꯤ ꯑꯩ ꯇꯨꯝ ꯌꯦꯡꯗꯦ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
ꯇꯨꯝꯅꯤꯡꯉꯦ ꯗꯤ ꯁꯨꯃꯥꯢꯅ ꯅꯨꯡꯇꯤꯒꯤ ꯇꯥꯎꯔꯗꯤ ꯑꯩꯈꯣꯢ ꯁꯥꯗꯣ ꯁꯣꯜ ꯂꯥꯅꯤꯗꯅ ꯑꯗꯨꯒꯤ
ꯑꯗꯨꯒꯦ ꯅꯪ ꯕꯣꯜꯗꯣ ꯂꯣꯏꯕꯥ ꯐꯥꯎ ꯌꯦꯡꯗꯦꯀꯣ
ꯌꯤꯒꯤ ꯃꯈꯣꯜ ꯑꯃꯨꯛ ꯇꯍꯥꯜꯂꯦ ꯅꯪꯁꯦ꯫
ꯅꯪ ꯕꯣꯜ ꯂꯣꯏꯕꯥ ꯐꯥꯎ ꯌꯦꯡꯗꯦꯀꯣ
ꯍꯣꯢ ꯅꯨꯡꯁꯤꯏꯀꯣ
ꯑꯁ ꯑ ꯃꯤ ꯃꯤ ꯈꯔꯗꯤ ꯑ ꯃꯣꯏꯒꯤꯁꯦ ꯈꯪꯗꯕꯥꯒꯤ ꯑꯗꯨꯝ ꯋꯥ ꯍꯨꯝꯕꯅꯤꯗ ꯑꯗꯣ ꯑꯩꯅ ꯍꯨꯝꯗꯕ ꯇꯥꯜꯂꯦ ꯍꯧꯖꯤꯛꯁꯦ ꯑꯃꯨꯛ ꯑꯩꯒꯤ ꯃꯤꯡ ꯑꯁꯤ ꯑꯕꯨꯡ ꯉꯍꯥꯟꯗꯣ ꯑꯅꯤꯔꯛ ꯀꯥꯎꯋꯦ ꯑꯩ ꯍꯨꯝꯗꯕꯒꯤ꯫
ꯎꯝ
ꯑꯩꯅꯗꯣꯝꯗ ꯍꯦꯛ ꯑꯃꯨꯛ ꯆꯪꯈ꯭ꯔꯕ
ꯅꯣꯏ ꯃꯣꯏ ꯑꯅꯤꯗꯤ ꯆꯠꯈ꯭ꯔꯥꯕꯣ
ꯂꯩꯔꯤꯌꯦ ꯃꯣꯏ ꯑꯅꯤꯒꯤꯅꯦꯗ ꯆꯠꯇ꯭ꯔꯤꯌꯦ ꯑꯁ ꯅꯨꯡꯁꯥ ꯁꯥꯕ ꯍꯧꯔꯦ ꯑꯃꯨꯛ
ꯅꯨꯡꯁꯥ ꯊꯣꯛꯄ꯭ꯔꯣ
ꯍꯣꯏ ꯍꯣꯏ ꯌꯥꯝꯅꯗꯤ ꯀꯪꯗꯦ ꯑꯗꯨ ꯑꯣꯏꯔꯥꯁꯨ
ꯅꯨꯡꯁꯥꯗꯤ ꯑꯁ ꯑꯩꯗꯤ ꯏꯪꯕꯅ ꯍꯦꯟꯅ ꯅꯨꯡꯉꯥꯏꯌꯦ
ꯍꯣꯏ ꯑꯗꯨꯒꯤꯕꯨꯗꯤ
ꯁꯥꯔꯗꯤ ꯑꯃꯨꯛꯀ ꯇꯥꯜꯂꯦ꯫
ꯑꯩꯅ ꯈ꯭ꯋꯥꯏꯗꯒꯤ ꯇꯟꯕꯥꯁꯦ ꯍꯧꯖꯤꯛ ꯕꯖꯥꯔ ꯆꯠꯅꯤꯡꯉꯥꯏ ꯂꯩꯕꯥꯗꯨꯅꯦ ꯣꯛ ꯇꯥꯔꯕꯨ ꯍꯥꯟꯅꯀꯣ ꯇꯥꯔ ꯉꯜ ꯂ ꯀꯦ ꯃꯣꯢꯗꯣ ꯍꯥꯡꯔꯒ ꯑꯗꯨꯝꯇꯥꯎ ꯍꯥꯡꯗꯕ ꯅꯨꯃꯤꯠꯁꯨ ꯂꯩꯑꯦꯕ ꯑꯗꯨꯒꯤ
ꯑꯣ ꯑꯁꯨꯃꯥꯢꯟ ꯇꯧꯌꯣ ꯍꯥꯟꯅ ꯀꯣꯜꯇ ꯅꯣꯢꯒꯤ ꯇꯤꯟꯇꯧꯁꯨꯀꯣ ꯃꯇꯝꯒ ꯆꯥꯗꯦꯗ
ꯍꯣꯢ ꯐꯖꯅꯁꯨ ꯌꯦꯡꯕꯤꯗꯦ ꯃꯇꯝꯁꯨ ꯆꯥꯗꯦ꯫
ꯁꯤꯁꯇꯦꯝꯗꯣ ꯆꯠꯇꯦꯕ
ꯎꯝ ꯑꯁ ꯃꯤꯒꯤ ꯑꯦꯄꯣꯢꯟꯃꯦꯟ ꯂꯧꯔꯍ ꯑꯗꯨ ꯒꯨꯝꯕꯗ ꯂꯥꯛꯑꯣ ꯄꯨꯡ ꯑꯩ ꯀꯌꯥꯗ ꯂꯥꯛꯑꯣ ꯁꯤꯗ ꯂꯥꯛꯑꯣ ꯂꯥꯛꯑꯣ ꯗꯨꯃꯥꯢꯟ ꯇꯧꯋꯦꯕ ꯈꯣꯢꯒꯤꯗꯤ
ꯇꯧ ' '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
ꯀꯥꯁꯤ ꯌꯥꯝ ꯀꯩꯅꯣ ꯌꯥꯝ ꯐꯥꯕꯁꯨ ꯅꯠ
ꯍꯣꯢ ꯑꯗꯨꯅꯦ
ꯅꯪꯒꯤꯤꯅꯥꯗꯁꯨꯋꯥꯁ ꯅꯍꯥꯟꯅ ꯍꯦꯟꯅ ꯐꯥꯔꯦꯗꯥ
ꯑꯁ ꯍꯣꯏ ꯃꯈꯥꯒꯤꯗꯤ ꯀꯣ ꯑꯩ ꯁꯦꯝꯗ꯭ꯔꯥꯗꯤ ꯐꯥꯒꯗꯕꯅ ꯑꯩꯁꯨ ꯈꯟꯕꯥꯅꯦ ꯌꯥꯝ ꯆꯤꯕꯔꯤ ꯅꯠꯇꯦꯕ ꯑꯗꯨꯣ
ꯎꯝ ꯑꯣꯖꯤꯛꯅ ꯍꯦꯟꯅ ꯊꯤꯈ꯭ꯔꯦ ꯅꯣꯢꯁꯦ꯫ ꯈꯣꯢꯒꯤ ꯅꯥꯎ ꯑ ꯈꯣꯏꯒꯤ ꯃꯥꯟꯅꯕꯤ ꯑꯃꯗꯨꯁꯨ ꯃꯈꯥꯗ ꯁꯦꯡꯗ꯭ꯔꯁꯨ ꯌꯥꯕꯗꯨꯕꯨ꯫ ꯑꯃꯨꯛꯀꯥ ꯁꯦꯝꯃꯥꯒꯦ ꯃꯅꯨꯡ ꯈꯛꯇ ꯆꯪꯔꯥꯒ ꯂꯩꯕꯥꯗꯣ
ꯑꯣ ꯑꯗꯨꯅꯦ ꯃꯥꯒꯤꯗꯨꯁꯨ ꯌꯥꯝ ꯐꯖꯥꯕ ꯅꯠꯇꯦ
ꯑꯗꯨꯒꯤꯅꯤ ꯌꯝ ꯐꯖ ' ' ꯅꯪꯒꯤ ꯅꯪꯅ ꯈꯔ ꯐꯥꯏ꯫
ꯈꯪꯗꯦꯗ ꯑꯩ ꯑꯁ ꯑꯩꯒꯤꯁꯨ ꯃꯥꯊꯛꯀꯤꯁꯨ ꯍꯣꯏ ꯑꯩꯁꯨ ꯌꯥꯏꯍꯦ ꯌꯥꯝ ꯃꯤꯒꯗꯤ ꯆꯞꯄꯅꯥꯏꯕ ꯆꯞ ꯃꯥꯟꯅꯔꯣꯏꯕ ꯑꯩꯒꯤꯗꯤ ꯗꯣ ꯃꯈꯥꯒꯤꯗꯨꯅꯦ ꯑꯩꯅ ꯈ꯭ꯋꯥꯢꯗꯒꯤ ꯁꯥꯎꯅꯤꯡꯕꯁꯦ ꯂꯣꯢꯅ ꯅꯨꯡ ꯆꯪꯈ꯭ꯔꯦꯕ꯫
ꯎꯝ
ꯌꯥꯝ ꯊꯤ ꯌꯥꯝ ꯊꯤꯕꯗꯤ ꯅꯠꯇꯦꯕ ꯍꯣꯢ ꯃꯃꯥꯡꯗ꯭ꯔꯤ ꯈ꯭ꯔꯗꯤ ꯐꯥꯏꯗꯤ ꯐꯥꯏꯌꯦ ꯑꯩꯒꯤꯗꯨ ꯀꯣ꯫ ꯑꯗꯨ ꯑꯣꯏꯔꯥꯁꯨ
ꯑꯩ ꯑꯃꯨꯛ ꯍꯥꯏ ꯉꯥꯁꯤꯁꯨ ꯑꯃꯨꯛꯀꯥ ꯍꯥꯏꯒꯦ ꯅꯨꯡꯇꯤꯒꯤ ꯍꯥꯏꯗ꯭ꯔꯥꯗꯤ ꯌꯥꯗꯦ ꯃꯣꯏꯗꯣ
ꯎꯝ
ꯑꯃꯨꯛ ꯍꯥꯏꯒꯦ ꯃꯅꯨꯡ ꯂꯣꯏ ꯆꯪꯍꯟꯈ꯭ꯔꯦꯅ ꯑꯗꯨꯝ ꯍꯥꯏꯗꯤ ꯍꯥꯏꯕꯅꯦꯕ ꯑꯗꯣ
ꯎꯝ ꯃꯣꯏꯗꯤ ꯋꯥ ꯉꯥꯡꯗꯕ꯭ꯔꯅꯦ ꯑꯗꯨꯗ
ꯑꯁ ꯁꯦꯝꯕꯤꯒꯦ ꯁꯦꯝꯕꯤꯒꯦ ꯁꯦꯝꯕꯤꯒꯦ ꯗꯨꯃꯥꯢꯅ ꯍꯥꯢꯒꯅꯤ ꯑꯩꯗꯣ ꯑꯩꯁꯨ ꯃꯔꯥꯛ ꯃꯔꯥꯛ ꯑꯗꯨꯝ ꯍꯥꯏꯌꯦꯕ ꯑꯗꯣ ꯅꯨꯡꯇꯤꯒꯤꯗꯤ ꯍꯥꯏꯕꯗꯣ ꯇꯟꯕ ꯑꯩꯁꯨ ꯑꯗꯨꯒꯤ
ꯅꯣꯢ ꯆꯨꯝꯃꯤ꯫
ꯑꯁ ꯃꯤ ꯈꯔ ꯃꯤ ꯈꯔꯥꯒꯨꯝꯕ ꯑꯣꯢꯔꯗꯤꯀꯣ ꯌꯥꯗꯤ ꯌꯥꯔꯣꯢ ꯑꯁꯦꯡꯕꯒꯤ꯫
ꯏꯁ ꯅꯣꯢꯒꯤꯗꯤ ꯐꯠꯇꯦ ꯄꯩꯁꯥꯒ ꯄꯤ ꯄꯤꯔꯅꯨꯗ꯫
ꯑꯗꯨꯅꯦ ꯑꯗꯨ ꯇꯧꯕꯥꯒꯤꯅꯦ ꯍꯥꯏ ꯑꯁꯤ ꯏꯃꯥꯟꯅꯕꯤ ꯑꯃꯗꯨꯅ ꯄꯤꯔꯅꯨ ꯍꯥꯢꯕꯅꯦ ꯑꯩꯒꯤ ꯆꯦꯁꯨ ꯃꯥꯡꯍꯟꯈ꯭ꯔꯦ ꯗꯨꯒꯤ
ꯄꯤꯔꯥꯅꯨ ꯑꯗꯨꯒ ꯅꯪꯁꯨ ꯃꯣꯏꯅ ꯍꯥꯏꯔꯀꯥꯟꯗ ꯄꯤꯈ꯭ꯔꯦ ꯃꯣꯏꯁꯨ ꯍꯪꯗ꯭ꯔꯥꯗꯤ ꯌꯥꯏꯗ
ꯍꯥꯡꯗꯕꯅꯦ ꯃꯣꯢꯗꯣ ꯀ꯭ꯌꯥ ꯋꯥꯠꯂꯤꯕ꯭ꯔꯥ ꯀꯌꯥ ꯄꯤꯈ꯭ꯔꯕ꯭ꯔꯥꯅ
ꯑꯣ ꯁꯤꯒꯤ ꯆꯍꯤꯗ ꯂꯣꯢꯗ꯭ꯔꯤꯐꯥꯎ ꯅꯪ ꯍꯥꯞꯇꯣꯢꯔꯥ ꯅꯪꯁꯦ꯫
ꯈꯪꯗꯦ ꯑꯩꯁꯦꯀꯣ ꯃ ꯃꯊꯥ ꯃꯈꯥꯒꯤꯁꯦ ꯍꯥꯥꯕꯨ ꯐꯥꯕ ꯍꯥꯎꯔꯗꯤ ꯑꯩꯗꯣ ꯇꯣꯛꯈ꯭ꯔꯥꯒꯦꯅ ꯈꯟꯕꯅꯦꯕ
ꯎꯝ
ꯑꯗꯣ ꯃꯈꯥꯒꯤꯗꯨꯁꯨ ꯁꯦ ꯑꯅꯤꯅꯦꯕ ꯃꯅꯨꯡ ꯆꯪꯕꯗ
ꯎꯝ
ꯁꯤ ꯑꯅꯤꯗ ꯃꯄꯥꯟꯗ ꯄꯨꯔꯥ ꯄꯪ ꯊꯣꯛꯑꯗꯤ ꯌꯥꯗꯤ ꯌꯥꯒꯅꯤꯕ ꯑꯗꯣ ꯈꯪꯗꯦꯅꯦ
ꯃꯥꯊꯛꯇ ꯈꯔꯥ ꯐꯥꯔꯗꯤ ꯇꯣꯛꯈ꯭ꯔꯣ ꯑꯗꯨꯒ ꯇꯣꯛꯈ꯭ꯔꯣ
ꯑ ꯁꯤ ꯃꯈꯥꯒꯤꯗꯨꯗꯤ ꯑꯁ ꯌꯥꯗꯦ ꯑꯗꯨꯒꯤꯅꯦ ꯑꯩꯁꯨ ꯇꯣꯛꯅꯤꯡꯕꯅꯦꯕ ꯑꯗꯣ ꯃꯅꯨꯡ ꯆꯥꯡꯈ꯭ꯔꯕꯒꯤ ꯑꯩꯒꯤꯗꯣ ꯑꯁ ꯂꯧꯊꯣꯛ ꯍꯥꯞꯄ ꯌꯥꯗꯦꯕ ꯃꯈꯥꯒꯤꯅꯦꯕ ꯑꯩ ꯍꯥꯞꯄꯁꯦ ꯍꯧꯖꯤꯦ ꯑꯩꯒꯤ ꯑꯩꯒꯤ ꯆꯤꯟꯁꯦ ꯍꯣꯏꯕꯒꯨꯝ ꯇꯧꯋꯦꯕ ꯃꯅꯨꯡ ꯆꯪꯕꯒꯤ
ꯃꯤ ꯌꯦꯡꯕ ꯀꯥꯟꯗ ꯈꯣꯏꯕꯒꯨꯝꯗꯣꯏꯗ ꯂꯥꯞꯅ ꯌꯦꯡꯉꯗꯤ ꯈꯣꯏꯕꯒꯨꯝꯗ ꯇꯧꯕꯅꯦ ꯑꯩꯒꯤꯁꯦ ꯅꯍꯥ ꯑꯍꯣꯟꯗꯅ ꯏꯃꯥꯟꯅꯕꯤ ꯑꯃꯗꯤ ꯂꯧꯊꯣꯛ ꯀ꯭ꯔꯣ ꯅꯪ ꯏꯁꯦ ꯃꯅꯨꯡ ꯆꯪꯕ ꯍꯧꯔꯦ ꯍꯥꯏꯗꯤ ꯍꯥꯏꯕꯅꯦ ꯑꯗꯨ ꯃꯇꯗꯨꯅ ꯑꯩꯗꯤ ꯂꯧꯊꯣꯛ ꯐꯎꯗꯤ ꯐꯥꯒꯗꯕ
ꯑꯗꯨꯒ ꯅꯣꯏꯒ ꯊꯪꯅꯕ ꯅꯨꯄꯤ ꯑꯃꯗꯣ ꯑꯩꯈꯣꯏꯒꯤ ꯏꯃꯅꯕꯤ ꯃꯤꯡꯒ ꯃꯅꯥꯕ ꯅꯨꯄꯤꯗꯣ ꯃꯥꯒꯤꯗꯤ ꯐꯥꯔꯕꯣ
ꯍꯣꯏ ꯃꯥꯒꯤꯗꯤ ꯂꯧꯊꯣꯛꯈ꯭ꯔꯦ ꯑꯁ ꯃꯣꯏꯒꯤꯗꯤ ꯄꯩꯁꯥ ꯌꯥꯝ ꯆꯠꯂꯦꯗ ꯂꯤꯁꯤꯡ ꯑꯣ ꯅꯠꯇꯦ ꯃꯥꯒꯤꯗꯣ ꯁꯤꯛꯁꯇ ꯇꯤ ꯁꯚꯦꯟꯇꯤꯒꯨꯝꯕ ꯀꯥꯕ ꯌꯥꯏꯌꯦ ꯃꯥꯒꯤꯗꯣ ꯑꯗꯨꯝ ꯃꯥꯒꯤꯗꯣ ꯂꯧꯊꯣꯛꯁꯨ ꯂꯧꯊꯣꯛꯑꯦꯕ ꯁꯥꯠꯁꯨ ꯁꯥꯠꯄꯒꯤꯅꯤꯗ ꯃꯥꯗꯣ ꯑꯗꯨꯒꯤꯅꯦ ꯃꯥꯒꯤꯗꯤ ꯐꯥꯈ꯭ꯔꯦꯗ
ꯑꯣꯝ
ꯑꯁ ꯃꯣꯏꯒꯤ ꯃꯣꯏꯒꯤ ꯌꯥꯁꯨ ꯆꯥꯎꯁꯨ ꯆꯥꯎꯋꯦ ꯆꯥꯎꯕꯗꯣ ꯄꯨꯔꯥ ꯅꯨꯡꯉꯥꯏꯕ ꯃꯥꯜꯂꯦ ꯁꯦꯝꯕꯗ
ꯎꯝ ꯅ ꯑꯗꯨꯒ ꯅꯪꯒꯤ ꯏꯃꯥꯟꯅꯕꯤꯁꯨ ꯁꯦꯝꯕ ꯌꯥꯔꯗꯤꯀꯣ
ꯑꯁ ꯃꯥꯁꯨ ꯃꯥꯗꯤ ꯁꯦꯝꯗꯤ ꯋꯥꯗꯤ ꯋꯥꯒꯅꯤ ꯃꯥꯒꯤꯦ ꯃꯤ ꯅ ꯐꯖꯥꯗꯝꯅꯦ ꯃꯥꯒꯤ ꯃꯤꯠꯗꯣ ꯑꯁ ꯁꯤ ꯌꯥꯗꯤ ꯌꯥꯔꯤꯀꯣꯃ ꯏ ꯏꯁꯄꯦꯛꯦꯛꯗꯣ ꯄꯋꯥꯗꯤ ꯀꯗꯤ ꯀꯂꯦ
ꯂꯧꯊꯣꯛꯄ ꯀꯥꯟꯗ ꯃꯥ ꯎꯗꯕ ꯃꯥꯜꯂꯦ ꯃꯥꯁꯦ
ꯍꯣꯏ ꯐꯖꯅ ꯎꯗꯦ ꯍꯥꯏꯌꯦ ꯑꯗꯨꯒ ꯃꯥ ꯇꯦꯂꯔꯤꯡ ꯆꯠ ꯆꯠꯀꯦ ꯍꯥꯏꯌꯦ ꯌꯥꯔꯔꯣꯏ ꯍꯥꯏꯕꯅꯤ ꯑꯩꯈꯣꯏꯅꯁꯨ ꯅꯍꯥꯟꯅ ꯂꯥꯛꯇ꯭ꯔꯤꯀꯥꯟꯗ ꯌꯥꯔꯣ ꯑꯩꯈꯣꯏ ꯏꯃꯥ ꯐꯥꯎ ꯑꯗꯨꯃꯥꯏꯅ ꯇꯧꯕꯅꯦ ꯃꯤꯠ ꯐꯁꯨꯇꯥ ꯑꯣꯗꯕꯅꯦ ꯐꯖꯥꯅ ꯀꯔꯤꯅꯣꯁꯄꯦꯛꯒꯨꯝꯕ ꯍꯥꯞꯇ꯭ꯔꯦ ꯃꯔꯛ ꯃꯔꯛꯇꯗꯤ ꯅꯥꯑ ꯍꯥꯏꯌꯦ ꯑꯩ ꯍꯥꯏꯕꯅꯦ ꯑꯗꯨꯒꯤ ꯃꯥꯁꯨ ꯑꯁꯤꯗ ꯂꯥꯛꯑꯒ ꯑꯃꯨꯛ ꯈꯜꯂꯒ ꯀꯤꯕ ꯃꯥꯜꯂꯦ ꯂꯪꯒꯨꯝꯕꯗꯣ ꯁꯦꯞꯄꯤꯤꯟꯒ ꯑꯃꯔꯣ ꯃꯥ ꯍꯥꯏꯔꯣꯕꯗꯣ ꯃꯤꯠꯇꯨꯒ ꯃꯤ ꯌꯥꯝ ꯁꯣꯛꯅꯦ ꯍꯥꯏ
ꯎꯝ
ꯁꯦꯝꯅꯤꯡꯗꯦ ꯍꯥꯏꯌꯦ ꯃꯥꯗꯤ ꯑꯁꯤꯀꯣ ꯍꯥꯏꯕꯗꯤ ꯏꯒꯥꯃꯨꯅꯤ ꯊꯣꯛꯄ ꯃꯤꯁꯤꯡꯗꯤ ꯄꯥꯛꯇꯤ ꯆꯪꯗꯤ ꯆꯪꯉꯦ ꯑꯗꯨ ꯑꯣꯏꯔꯁꯨ ꯄꯥꯛꯇꯤ ꯌꯥꯗꯕ ꯃꯥꯜꯂꯦ
ꯍꯣ ꯍꯣ ꯃꯥꯗꯤ ꯌꯥꯝꯕꯅꯤꯅꯀꯣ ꯑꯗꯨꯗ ꯈꯔ ꯐꯔ ꯇ
ꯎꯝ ꯌꯥ ꯄꯥꯛ ꯐꯖꯔꯔꯣꯏ ꯈꯪꯉꯦ ꯑꯩ ꯏꯃꯥꯟꯅꯕꯤ ꯑꯃꯁꯥꯁꯦ ꯗꯦꯜꯂꯤ ꯂꯩꯕ ꯅꯨꯄꯤꯁꯨ ꯐꯥꯏꯌꯦꯕ ꯑꯗꯣ ꯑꯩꯒꯤ ꯌꯥꯗꯤ ꯃꯅꯨꯡꯗ ꯆꯪꯉꯦ ꯍꯥꯏꯌꯦ ꯑꯗꯣ ꯁꯤ ꯃꯣꯏꯒꯤ ꯇꯥꯝꯗꯨꯗꯤ ꯃꯄꯥꯟꯗ ꯂꯥꯏꯕꯒꯤ ꯄꯥꯛ ꯐꯖꯥꯗꯦ ꯍꯥꯏꯌꯦꯕ
ꯃꯥꯒꯤ ꯃꯥ ꯃꯊꯥꯟꯇꯁꯨ ꯍꯥꯡꯕꯒꯤ ꯑꯣꯏꯔꯝꯅꯤ ꯃꯥꯗꯣ ꯑꯩ ꯁꯦꯝꯅꯤꯡꯗꯦ ꯍꯥꯏꯕꯗꯣ
ꯍꯣꯏ ꯍ ꯑꯗꯨꯇꯤ ꯇꯧꯎꯔꯝꯒꯅꯤ
ꯑꯁꯤ ꯂꯨꯀꯥꯁꯨ ꯁꯦꯝꯅꯤꯡꯕꯅ ꯂꯣꯏꯔꯦ ꯑꯗꯨꯝ ꯍꯥꯏꯕꯅꯦ
ꯃꯥꯒꯤ ꯅꯥꯗꯣ
ꯎꯝ
ꯃꯥ ꯃꯥꯁꯨ ꯍꯣꯏ ꯁꯦꯝꯃꯗꯤ ꯈꯔ ꯐꯥ꯭ꯔꯅꯤꯀꯣ
ꯎꯝ ꯑꯗꯨꯒꯣ ꯃꯥꯒꯤꯆꯣ ꯑꯁꯤ ꯒ꯭ꯔꯝꯗꯣ ꯆꯥꯎꯊꯣꯛꯑꯦꯕ
ꯑꯣ ꯑꯣ
ꯈꯔ ꯆꯥꯎꯊꯣꯛꯑꯦꯅ ꯅꯣꯛꯄꯗ ꯇꯨꯝ ꯂꯣꯏ ꯎꯕ ꯖꯥꯠꯇꯣ
ꯍꯣꯏ ꯍꯣꯏ ꯑꯗꯨꯗ ꯃꯥ ꯌꯥꯝꯅ ꯄꯥꯝꯗꯕ
ꯎꯝ ꯑꯗꯨꯅꯦ ꯃꯥꯏꯅ ꯍꯥꯏꯕꯅꯦ ꯃꯥꯁꯨ ꯃꯥꯒꯤꯁꯨ ꯁꯦꯝꯔꯗꯤ ꯍꯣꯏ ꯐꯖꯗꯤ ꯐꯖꯥꯒꯅꯤ
ꯎꯝ ꯑꯗꯨꯁꯨ ꯀꯝ ꯌꯥꯝꯃꯥꯗꯤ ꯑꯗꯨ ꯑꯃꯨꯛꯀ ꯄꯩꯁꯥ ꯇꯦꯡꯔꯒ ꯐꯖ ꯍꯥꯏꯕꯗꯤ ꯐꯖꯕ ꯋꯥꯁꯨ ꯍꯥꯏꯕꯗꯤ ꯄꯥꯝ ꯑꯩꯈꯣꯏꯅ ꯄꯥ ꯐꯖꯗ꯭ꯔꯗꯤ ꯅꯨꯡꯉꯥꯏꯇ ꯑꯦ ꯇꯅ ꯑꯃꯨꯀꯥ
ꯏꯗꯤ ꯑꯁꯤ ꯖꯔꯅꯤꯁꯨ ꯃꯥꯁꯨ ꯍꯥꯞꯅꯤꯡꯉꯦ ꯅꯣꯏꯗ ꯌꯦꯡꯕ ꯆꯠꯁꯤꯔꯥꯅ ꯍꯥꯏꯕꯅꯦ ꯑꯗꯣ ꯑꯩꯅ ꯈ꯭ꯋꯥꯏꯗꯗꯤ ꯁꯦꯝꯒꯅꯨ ꯍꯥꯏꯕ ꯑꯗꯣ ꯑꯁꯤ ꯀꯔꯤꯗꯒꯤꯒꯤꯅꯣ ꯅꯨꯄꯥ ꯑꯃꯗꯁꯨ ꯍꯥꯏ ꯁꯦꯝꯅꯤꯡꯉꯦ ꯃꯥꯁꯨꯅ
ꯎꯝ
ꯑꯗꯨꯅ ꯑꯩꯈꯣꯏꯗꯗꯤ ꯈꯪꯗꯦ ꯀꯔꯤ ꯇꯥꯎꯕꯒꯤꯔ ꯈꯔꯗꯤ ꯇꯣꯡꯗꯤ ꯇꯣꯡꯕ ꯃꯥꯜꯂ ꯃꯥꯒꯤꯗꯨꯁꯨ ꯑꯁꯤ
ꯎꯝ
ꯁꯤꯜꯂꯨꯋꯥ ꯅꯨꯄꯥꯔꯁꯨ
ꯎꯝ ꯑꯣ
ꯈ꯭ꯔꯥꯗꯤ ꯇꯣꯡꯗꯤ ꯇꯪꯡꯕ ꯃꯥꯜꯂꯦ ꯃꯥꯒꯤꯗꯣ
ꯃꯀꯥ ꯀꯣ ꯇ
ꯇꯥꯎꯗꯦꯗ ꯎꯎꯝ ꯇꯥꯎꯗꯦ ꯉꯔꯥꯡꯗ ꯇꯥꯎꯗꯦ ꯇꯧꯗꯤ ꯇꯥꯎꯗꯦ ꯇꯦꯛꯁ ꯃꯗ ꯇꯤꯡ ꯇꯑꯒꯦꯔꯒꯕ ꯍꯥꯡꯕꯤ ꯍꯥꯡꯕꯅꯦꯔ ꯑꯣ ꯕꯣꯜ ꯌꯦꯡꯕ꯭ꯔꯥ ꯇꯦꯛꯁ ꯊꯥꯕꯒꯨꯝ ꯇꯧꯋꯦ ꯑꯩ ꯀꯥꯎꯈ꯭ꯔꯦ ꯑꯃꯨꯛ ꯍꯣꯏ ꯇꯦꯛꯁ ꯇꯧꯔꯛꯑꯦ ꯉꯁꯤ ꯑꯩꯈꯣꯏ ꯑꯩꯗꯣ ꯍꯥꯟꯅ ꯇꯨꯝꯈ꯭ꯔꯕ ꯑꯗꯨꯏꯒꯤꯕꯨꯣ ꯌꯦꯡꯕ꯭ꯔꯥ ꯇꯦꯛꯁ ꯇꯧꯔꯛꯑꯦ ꯑꯩꯉꯣꯟꯗ
ꯀꯔꯤ ꯑꯁ ꯃꯥ ꯅꯪꯕꯨ ꯌꯥꯝ ꯄꯥꯝꯃ ꯍꯥꯏꯔꯝ
ꯑꯗꯨꯨꯝ ꯇꯧꯔ ꯀ ꯑꯩ ꯃꯥꯒꯤ ꯃꯕꯨꯡꯗ ꯗ꯭ꯔꯦꯟ ꯍ ꯃꯥꯁꯦ ꯍꯥꯏꯗꯤ ꯃꯣꯏꯒꯤ ꯃꯃꯥꯟꯅꯕꯒꯨꯝꯕꯗ ꯍꯥꯡꯕꯤꯌꯨ ꯍꯥꯏꯔꯒꯥꯟ ꯃꯥꯁꯦ ꯊꯤꯕ ꯃꯥꯜꯂꯦ
ꯑꯣ ꯃꯣꯏ ꯃꯣꯏꯁꯦ ꯃꯤꯗꯤ ꯐꯥꯗꯤ ꯐꯥꯕ ꯃꯥꯜꯂꯦ
ꯍꯣꯏ ꯃꯤ ꯐꯥꯕꯒꯤꯅꯦ ꯍꯥꯏꯕꯗꯤ ꯑꯈꯣꯏ ꯏꯅꯥꯎꯅꯨꯄꯥꯁꯨ ꯈꯪꯉꯦ ꯑꯩꯈꯣꯏ ꯏꯕꯨꯡ ꯀꯃꯣꯏꯁꯨ ꯌꯥꯝ ꯇꯤꯟꯅꯏꯌꯦꯦꯅ ꯑꯗꯨꯒꯤ ꯃꯥꯁꯦ ꯑꯩꯈꯣꯏꯎ ꯅꯪ ꯅꯪꯗꯤꯅꯦ ꯀꯅꯥ ꯂꯩꯃꯤꯟꯅꯗꯣꯏꯅꯣ ꯍꯥꯏꯔꯒꯅ ꯏꯅꯥꯎꯅꯄꯤ ꯄꯥꯊ ꯍꯥꯏꯒ ꯑꯣ ꯃꯥꯁꯣ ꯑꯩꯈꯣꯏ ꯀꯣꯂꯦꯖ ꯆ ꯀꯥꯗꯣꯏꯔꯣꯅ ꯍꯥꯏꯔ ꯀꯥꯟꯗ ꯍꯣꯏ ꯑꯩꯈꯣꯏꯒ ꯅꯛꯅꯥꯔꯗꯤ ꯅꯨꯡꯉꯥꯏꯅꯤꯀꯣꯅ ꯃꯣꯏꯁꯨ ꯈꯪ ꯅꯥꯏꯅ
ꯑꯥꯝ
ꯑꯗꯨꯒꯅꯥꯅ ꯄꯗ